ꯍꯜꯂꯣ ꯎꯝ ꯑꯗꯨꯅꯦ ꯑꯩꯅꯅꯦ ꯀꯩꯅꯣꯗꯣ ꯁꯨꯄ꯭ꯔꯤꯌꯥ ꯍꯥꯏꯕ ꯅꯠꯇ꯭ꯔꯣ ꯅꯪꯒ ꯃꯦꯁꯦꯖ ꯊꯥꯅꯕꯗꯣ
ꯍꯣꯏ
ꯑꯣ ꯑꯗꯨ ꯁꯨꯄ꯭ꯔꯤꯌꯥꯗꯣ ꯈꯪꯉꯕ ꯂꯦꯇꯦꯛꯁ ꯊꯣꯛꯄ ꯅꯨꯃꯤꯠꯀꯤꯗꯣ
ꯎꯝ
ꯃꯥꯗꯤ ꯀꯣꯆꯤꯡ ꯆꯠꯂꯤꯗꯅ
ꯎꯝ
ꯑꯗꯨꯝ ꯀꯣꯆꯤꯡ ꯆꯠꯄꯅꯤꯅ ꯑꯗꯨꯝ ꯀꯣꯆꯤꯡ ꯆꯠꯄ ꯍꯥꯏꯁꯦ ꯑꯗꯨꯝ ꯈꯔ ꯑꯗꯨꯝ ꯐꯪꯕꯅꯦꯕ ꯂꯣꯏꯅꯃꯛ ꯑꯗ ꯁꯨꯄ꯭ꯔꯤꯌꯥꯅ ꯃꯥꯏ ꯐꯣꯟꯗꯣ ꯄꯨꯊꯣꯛꯑꯦ ꯑꯗꯨꯒ ꯁꯤꯁꯦ ꯁꯤꯁꯦꯅ ꯃꯥꯅ ꯄꯥꯎ ꯄꯥꯎꯅ ꯍꯥꯏꯍꯧꯋꯦꯕ ꯈꯪꯉꯕ ꯑꯩꯅ ꯆꯪꯉꯛꯄꯩꯗꯨꯗ ꯑꯗ ꯑꯩꯅ ꯑꯗꯨꯝ ꯈꯜꯂꯦ ꯑꯗꯨ ꯃꯥꯒꯤ ꯇꯤꯟꯅꯕ ꯃꯔꯨꯞꯇꯅꯤꯀꯣ ꯍꯥꯏꯗꯣ ꯑꯇꯣꯞꯄꯗ ꯍꯥꯏꯕꯕꯨ ꯅꯠꯇꯕ ꯃꯥꯒ ꯑꯗꯨꯝ ꯄꯨꯟꯕ ꯃꯤꯗꯣ ꯗꯅꯦꯕꯥ ꯃꯥ ꯍꯥꯏꯍꯧꯔꯤꯗꯣ
ꯑꯁ ꯑꯗꯨꯏꯝꯁꯨ ꯑꯩꯅ ꯁꯥꯎꯅꯤꯡꯕ꯭ꯔꯣꯅꯦꯃꯤ ꯑꯩ ꯖꯍꯥꯟꯗꯤ ꯈꯔ ꯅꯨꯡꯁꯤ ꯑꯃꯅꯦꯕ ꯈꯪꯕ꯭ꯔꯥ ꯊꯅꯔꯤ ꯃꯦꯁꯦꯁꯀꯗꯨ ꯃꯥ ꯊꯥꯏꯅ ꯑꯁ ꯑꯩꯅ ꯊꯥ ꯃꯦꯁꯦꯁ ꯀꯗꯤ ꯌꯦꯡꯕꯤ ꯍꯟꯕꯤꯔꯛꯄꯖꯥꯠ ꯅꯠꯇꯦ ꯏꯕꯦꯝꯃ
ꯀꯩꯅꯣ ꯑꯦꯛꯖꯥꯝ ꯑꯈꯣꯏ ꯑꯦꯛꯖꯥꯝ ꯀꯩꯅꯣ ꯇꯧꯔꯀꯥꯟꯗꯔꯣ ꯅꯣꯏꯒꯤ ꯊꯣꯛ ꯑꯣꯏꯔ ꯀꯥꯟꯗ
ꯑꯁ ꯌꯥꯔꯦꯁꯦ ꯑꯗꯨ ꯅꯨꯄꯤꯗꯨ ꯃꯋꯥ ꯂꯧ ꯌꯥꯕꯥ ꯅꯨꯄꯤ ꯅꯠꯇꯦ ꯂꯣꯏꯔꯦ ꯫
ꯊꯥꯔꯨꯅꯨ ꯃꯊꯪꯗ ꯍꯥꯏ ꯑꯗꯨꯝ ꯅꯛꯁꯤꯜꯂꯛꯀꯅꯦꯕ ꯈꯪꯉꯕ ꯑꯦꯛꯖꯥꯝ ꯌꯥꯧꯔꯝꯗꯥꯏꯗꯁꯨ
ꯅꯞꯄꯗꯤ ꯍꯩꯈ꯭ꯔꯦ ꯏꯃꯥꯅꯁ ꯚꯏ ꯅꯪꯈꯏꯁꯦ ꯄꯥꯕ ꯌꯥꯝ ꯅꯨꯡꯉꯥꯏ ꯃ ꯀ ꯇ
ꯎꯝ
ꯊꯀꯗꯤꯕ
ꯍꯣꯏ ꯍꯣꯏ ꯍꯣꯏ ꯌꯥꯅꯕ ꯑꯗꯨꯗꯣ ꯍꯟꯗꯛꯁꯨ ꯑꯗꯨꯝ ꯇꯧꯔꯛꯀꯅꯦꯕ ꯈꯪꯉꯕ ꯑꯦꯛꯖꯥꯝ ꯌꯧꯔꯝꯗꯥꯏꯗ
ꯀꯩꯅꯣ ꯇꯧꯒꯅꯣ ꯑꯇ ꯑꯩ ꯈꯪꯗꯦ ꯚ ꯍꯥꯏꯅ ꯍꯥꯏꯅꯗ
ꯑꯁ ꯈꯪꯗꯦꯗ ꯑꯩꯈꯣꯏꯁꯨ ꯐꯖꯅ ꯄꯤꯗꯦ ꯍꯥꯏꯔꯣ ꯑꯗꯒꯤ ꯊꯥꯔꯛꯑꯣ ꯍꯥꯏꯔꯒꯅ ꯅꯣꯠꯁ ꯌꯥꯎꯗꯕꯈꯩ ꯑꯣꯄꯥꯔ ꯑꯃ ꯀꯥꯞꯄ ꯊꯥꯖꯤꯟꯈꯣ
ꯀꯔ
ꯍꯥꯏꯗꯤ ꯑꯗꯨꯝ ꯅꯪꯅ ꯇꯧꯔꯤꯉ ꯇꯧꯐꯝ ꯊꯣꯛꯑꯦꯕ ꯅꯠꯇ꯭ꯔꯥ
ꯑ ꯍꯟꯗ ꯀꯅ ꯀꯣꯠꯇ ꯁꯦꯡꯅ ꯃꯉꯣꯟꯗꯩ ꯀꯩꯝ ꯐꯪꯗꯦꯕꯕ꯭ꯔꯥ ꯔꯤꯌꯦꯜ ꯑꯦꯅꯥꯂꯥꯏꯁꯤꯁ ꯔꯤꯌꯦꯜ ꯑꯦꯅꯥꯂꯥꯏꯁꯤꯁ ꯃꯍꯥꯛ ꯑꯝ ꯑꯗꯨ ꯍꯖꯥ
ꯃꯥꯅꯦ
ꯃꯥꯅꯦ ꯃꯥꯅꯦꯔꯤꯌꯦ ꯑꯦꯅꯥꯂꯥꯏꯁꯤꯁꯇꯣ ꯍꯣꯏ ꯑꯣꯖꯥꯅꯁꯨ ꯍꯥꯏꯕꯗꯨꯗꯤ ꯇꯨ ꯊꯥꯎꯖꯟ ꯇ꯭ꯋꯦꯟꯇꯤ ꯐꯣꯔꯒꯤ ꯄꯛꯇꯤꯞ ꯄꯥꯎ ꯑꯗꯨꯝ ꯅꯤ ꯍꯥꯏꯀꯣ ꯑꯩꯈ ꯑꯣꯖꯥꯅ ꯄꯤꯕ ꯄꯤꯗꯕꯗ ꯑꯗꯨꯝ ꯄꯥꯏꯔ ꯑꯗꯨꯝ ꯌꯥꯎꯔꯑꯦꯕ ꯈꯪꯕ꯭ꯔ ꯁꯃꯅ ꯍꯥꯏꯏꯁꯦ ꯑꯗꯨ ꯄꯥꯎ ꯑꯗꯨ ꯄꯥꯎ ꯑꯗꯨ ꯄꯥꯎꯕ꯭ꯔ ꯅꯣꯡꯃꯛꯇ ꯀꯈꯣꯏ ꯁꯝꯗꯥꯏ ꯑꯃ ꯊꯥꯛꯈꯤꯕ ꯅꯠꯇꯦꯕ ꯈꯪꯕ꯭ꯔꯥ
ꯎꯝ
ꯑꯩꯅ ꯍꯦꯝꯕ꯭ꯔꯣ ꯕꯥꯏꯔꯦꯜ ꯆꯠꯈꯤꯕꯒꯤ ꯂꯥꯁꯀꯤꯗꯨꯗꯤ ꯑꯩꯅ ꯊꯥꯗꯣꯛꯄꯤꯈꯤꯕꯒꯤ ꯋꯥꯅꯤꯁ
ꯌꯥꯗꯃꯤ ꯌꯥꯗꯃꯤ ꯉꯍꯥꯛꯇꯪꯒꯤ ꯀꯩꯅꯣ ꯇꯧꯕ ꯑꯣꯏꯅ ꯇꯧꯕꯅꯦꯕ ꯑꯗꯒꯤ ꯃꯣꯏꯒꯤ ꯄꯨꯜꯂꯤꯕ ꯃꯤꯁꯤꯡꯗꯣ
ꯎꯝ
ꯅꯨꯄꯤ ꯑꯃ ꯃꯣꯏ ꯑꯅꯤ ꯌꯥꯎꯋꯦꯕ ꯑꯩꯅ ꯁꯨꯝ ꯈꯪꯕꯗ ꯗꯤꯐꯦꯟꯁ ꯇꯧꯕ ꯑꯗ ꯑꯃꯕꯨ ꯑꯗꯨꯝ ꯃꯥ ꯑꯗꯣ ꯑꯗꯨꯝ ꯈꯔ ꯁꯨꯝ ꯃꯣꯏꯗꯣ ꯍꯥꯏꯗꯤ ꯄꯨꯟꯈꯤꯕꯒꯤ ꯑꯗꯨꯝ ꯄꯩꯁꯥ ꯄꯥꯏꯕ ꯃꯥꯟꯗꯤ ꯂꯣꯏ ꯃꯥꯜꯂꯝꯒꯅꯦꯕ ꯃꯤꯅ ꯃꯑꯣꯡꯁꯤꯡꯗꯣ
ꯎꯝ
ꯑꯗꯣ ꯑꯩꯅ ꯁꯨꯝ ꯍꯥꯏꯗꯤ ꯄꯩꯁꯥ ꯄꯥꯏꯕ ꯍꯥꯏꯁꯤꯕꯨ ꯃꯤꯗꯜꯗ ꯂꯩꯕꯗꯣ ꯑꯣꯜꯂꯦꯅ ꯌꯥꯅꯃꯛ ꯄꯠꯇ꯭ꯔꯁꯨꯣ
ꯑ
ꯑꯗꯨꯒꯨꯝꯕꯕꯨꯗꯤ ꯃꯣꯏꯗꯣ ꯑꯗꯨꯝ ꯑꯣꯏꯕꯗꯤ ꯑꯣꯏꯌꯦꯕ ꯑꯗꯣ ꯍꯥꯏꯗꯤ ꯁꯨꯝ ꯈꯔꯁꯨ ꯍꯦꯟꯅ ꯁꯥꯖꯕ ꯑꯃ ꯌꯥꯎꯕꯗꯣ ꯁꯃꯥꯏꯅ ꯇꯧꯕꯅꯦꯕ ꯎ ꯑꯩꯈꯣꯏ ꯆꯤꯟꯅꯕꯗ ꯄꯩꯁꯥ ꯃ ꯌꯥꯝ ꯌꯥꯎꯋꯦ ꯀꯩꯅꯣꯒꯤ ꯑꯗꯨꯝ ꯑꯁ ꯀꯩꯅꯣ ꯑꯗꯨ ꯀꯩꯁꯨꯝ ꯇꯧꯗꯕꯤ ꯑꯗꯨꯝ ꯏꯆꯝ ꯆꯝ ꯂꯩꯊꯣꯛꯄꯗꯣ
ꯑꯩꯈꯣꯏꯁꯨ ꯇꯧꯧꯕꯅꯤ ꯄꯩꯁꯥ ꯄꯥꯏꯔꯕ ꯃꯆꯥꯁꯨ ꯌꯥꯝ ꯌꯥꯎꯋꯦ ꯑꯗꯣ ꯌꯥꯝ ꯆꯝꯅꯅꯦ ꯑꯩꯈꯣꯏꯗꯒꯤ ꯍꯦꯟꯅ ꯌꯥꯝ ꯆꯝꯅꯅꯦ
ꯎꯝꯅꯦ ꯃꯤ ꯌꯥꯝ ꯆꯝꯅ ꯂꯩ ꯍꯥꯏꯕ
ꯁꯇꯔ ꯀ ꯀꯥꯅꯤ
ꯑꯗꯨꯅꯦ ꯑꯃ ꯗꯤꯅ ꯅꯪꯉꯣꯟꯗ ꯍꯥꯏꯔꯝꯒꯗ꯭ꯔꯥ ꯈꯟꯗꯦ ꯑꯦꯟ ꯀꯦ ꯑꯦꯟ ꯀꯦꯅ ꯑꯩꯈꯣꯏꯅ ꯁꯨꯝ ꯍꯥꯏꯅꯕꯗꯣ ꯉꯥꯟꯊꯣꯛꯑꯦꯅ ꯑ ꯑꯗꯨꯝꯗꯤꯅ ꯍꯥꯏꯕꯗꯨ ꯆꯥꯔꯝꯒꯩꯗ ꯒꯞ ꯇꯧꯋꯦꯅ ꯃꯥꯗꯣ
ꯨꯟ ꯂ ꯀꯥꯡꯒ ꯎꯗ꯭ꯔꯣ
ꯃꯥꯂꯦꯝ ꯃꯣꯏ ꯄꯨꯟꯕꯗꯣ
ꯎꯝ
ꯑꯗꯃ ꯃꯣꯏ ꯏꯃꯨꯡꯒꯤ ꯍꯣꯏ ꯄꯩꯁꯥꯕꯨꯗꯤ ꯄꯥꯏ ꯀꯩꯁꯥ ꯌꯥꯝ ꯄꯥꯏꯔꯨꯕꯗꯤ ꯅꯠꯇꯦꯕ ꯈꯪꯉꯒ
ꯎꯝ
ꯀꯩꯅꯣ ꯑꯗꯨ ꯍꯥꯏꯗꯤ ꯀꯩꯁꯥ ꯌꯥꯝ ꯄꯥꯏꯕ ꯅꯠꯇꯦ ꯑꯗꯨ ꯑꯣꯏꯇꯥꯔꯁꯨ ꯃꯥꯏ ꯒꯞꯇꯣ ꯌꯥꯝ ꯀꯞ ꯌꯥꯝ ꯇꯧꯒꯅꯦꯕ
ꯑꯣꯥ
ꯑꯗꯩ ꯃꯣꯏꯒ ꯌꯦꯡꯅꯔꯗꯤ ꯁꯨꯝ ꯃꯣꯏꯒ ꯌꯦꯡꯅꯔꯗꯤ ꯑꯁꯅꯥ ꯍꯣꯏꯅ ꯌꯦꯟ ꯄꯥꯏ ꯍꯥꯏꯔꯤꯅꯦꯕ ꯈꯪꯉꯣ ꯄꯩꯁꯥꯗꯣ ꯗ ꯑꯁꯅꯗꯤ ꯌꯥꯝ ꯆꯝꯅ ꯂꯩꯇ꯭ꯔꯅꯦ ꯀꯃꯥꯏꯅ ꯇꯧꯔꯤꯅꯣ ꯈꯪꯗꯦ ꯑꯩ ꯃꯥꯏ ꯅꯝꯕꯔꯁꯦ ꯀꯃꯥꯏ ꯅꯝꯕꯔꯁꯦ ꯃꯥꯒꯤ ꯉꯍꯥꯟꯋꯥꯏ ꯀ꯭ꯂꯥꯁ ꯇꯦꯟꯗ ꯊꯥꯅꯈꯤꯕꯒꯤ ꯃꯃꯥꯒꯤꯁꯨ ꯃꯄꯥꯒꯤꯁꯨ ꯃꯣꯏ ꯃꯅꯥꯎꯄꯥꯒꯤꯁꯨ ꯃꯌꯥꯝ ꯂꯩꯌꯦꯕ ꯑꯩꯉꯣꯟꯗ ꯃꯥꯏ ꯅꯝꯕꯔꯁꯦ ꯑꯗ ꯃꯥꯅ ꯃꯥꯏ ꯅꯝꯕꯔꯁꯦ ꯑꯩ ꯀꯔꯝꯕꯅꯣ ꯈꯪꯗꯦꯕ
ꯇꯗ ꯁꯨꯠ ꯔꯁ ꯃꯥ ꯁꯛꯇꯃꯣ
ꯃꯥꯅꯁꯨ ꯁꯦꯠꯇ꯭ꯔꯝꯗꯧ ꯃꯥꯟꯗꯦꯕ ꯑꯩꯅꯁꯨ ꯑꯃꯅꯤꯗꯤ ꯀꯛꯈ꯭ꯔꯕꯅꯦꯕ ꯌꯥꯝꯃꯟꯗꯅ ꯑꯁ ꯃꯄꯨꯒꯤꯁꯨ ꯂꯩꯔꯝꯕꯅꯤꯗꯣ ꯍꯥꯟꯅ ꯀ꯭ꯂꯥꯁ ꯇꯦꯟ ꯇꯧꯔꯤꯀꯥꯟꯗ ꯃꯄꯨꯒꯤꯕꯣ ꯃꯕꯣꯛꯀꯤꯋꯣ ꯀꯅꯥ ꯀꯅꯥꯒꯤꯅꯣ ꯀꯃꯥꯏꯅ ꯇꯧꯔꯤꯅꯣ ꯍꯣꯏꯒꯤ ꯑꯗꯨꯅ
ꯃꯗꯤ ꯃ ꯆꯅꯣ
ꯃꯥꯂꯦꯝꯗꯣ ꯀꯩꯅꯣ ꯀꯩꯁꯥꯝꯄꯥꯠꯇ ꯑꯃꯨꯛ ꯆꯪꯉꯦꯗꯤ ꯍꯥꯏꯕꯅꯦ ꯃꯥꯗꯣ ꯅꯠ ꯊꯥꯕꯗꯨꯒꯤ ꯊꯥ ꯑꯃꯨꯛ ꯑꯣꯏꯕꯒꯤ
ꯍꯩꯔꯗꯤ ꯈꯪꯗꯦ ꯃꯃ ꯃꯄꯥꯁꯤꯡꯁꯤ ꯅꯤꯠ ꯉꯥꯛꯇ ꯎꯕ꯭ꯔꯥ ꯈꯪꯗꯦ ꯃꯃꯤꯠꯁꯤꯡꯁꯤꯗ
ꯑꯗꯨꯨꯝꯃꯤ ꯑꯗꯨ ꯃꯥ ꯈꯪꯗꯦ ꯃꯥꯗꯣ ꯊꯥꯕꯨꯗꯤ ꯊꯥꯔꯅꯤ ꯍꯟꯗꯛꯁꯨ ꯑꯗꯨꯗ ꯑꯩꯉꯣꯟꯗꯕꯨꯗꯤ ꯋꯥꯔꯤꯗꯣ ꯁꯥꯔꯛꯇꯦꯕ ꯗꯤꯗꯒꯗꯤ ꯋꯥꯔꯤꯗꯣ ꯁꯥꯏ ꯍꯥꯏꯕꯅꯦ ꯄ꯭ꯔꯦꯁꯔ ꯁꯨꯝ
ꯅꯪꯉꯣꯟꯗꯗꯤ ꯀꯃꯥꯏꯅ ꯁꯥꯔꯛꯇꯧꯔꯤꯒꯦ ꯕꯥꯏꯅꯤ ꯔ꯭ꯔꯥꯏꯕꯦꯜꯒꯤ ꯇꯥꯏꯞ ꯆ ꯂꯩ ꯌꯥꯕ
ꯍꯣꯏ ꯍꯣꯏ
ꯍꯥꯏꯗꯤ ꯌꯦꯡꯉꯣ ꯍꯩꯔ ꯍꯥꯏꯗ ꯃꯌꯥꯝꯅ ꯀꯅꯥꯅ ꯕꯦꯇꯔ ꯑꯣꯏꯗꯣꯈꯩ ꯈꯪꯉꯉꯦ ꯑꯗꯣ ꯃꯣꯏ ꯃꯃꯥ ꯃꯄꯥꯗꯨꯅꯅꯤ
ꯑꯥ
ꯈꯖꯤ ꯐꯖꯤ ꯋꯥꯊꯕ ꯅꯠꯇꯕ ꯈꯪꯗꯦꯗ ꯑꯗꯣ ꯈꯪꯗꯦꯗ ꯃꯣꯏꯒꯤ ꯔꯣꯃꯥꯟꯁꯇ ꯆꯥꯎꯋꯤꯗ ꯈꯪꯗꯦ
ꯑꯗꯨꯗ ꯌꯥꯎꯕꯗꯨꯗꯅꯦꯃꯤ ꯃꯥꯅ ꯀꯩꯅꯣ ꯇꯧꯖꯔꯤꯁꯦ
ꯤ ꯌꯥ ꯌꯥꯣꯏ ꯏ ꯌꯥꯅ ꯆꯇ ꯎ
ꯏꯃꯨꯡꯒꯤ ꯃꯁꯨꯝ ꯂꯩꯗꯅ ꯍꯥꯏꯗꯤ
ꯑꯋꯥꯏꯗ ꯅꯛꯏꯁꯤꯅꯀꯣ ꯍꯌꯦꯡ ꯁꯔꯕꯟꯗꯤꯤ ꯄꯥꯂꯤꯀꯥꯁꯤ ꯍꯧꯖꯤꯛꯥꯎ ꯐꯥꯎꯗ꯭ꯔꯤꯅ ꯀꯔꯤꯒꯤꯅꯣꯅꯦ ꯈꯜꯂꯤꯁꯦ
ꯍꯣꯏ ꯈꯜꯂꯤꯅꯦ ꯑꯩꯁꯨꯦ ꯆꯦꯗꯤ ꯄꯜ ꯀꯥꯁꯦ ꯍ ꯌꯅꯦꯕ ꯈꯪꯗꯦꯕꯨꯗꯦꯅ ꯀꯃꯥꯏꯅ ꯇꯧꯒꯗꯕꯅꯣ ꯑ
ꯑꯗꯨꯣ ꯑꯁ ꯑꯩꯅ ꯍꯥꯏꯅꯤꯡꯉꯕ ꯃꯤꯒꯤ ꯗꯥꯎ ꯗꯥꯎ ꯗꯥꯎ ꯗꯥꯎ ꯍꯥꯏꯁꯦꯀꯣ ꯑꯩꯅ ꯃꯥ ꯅꯤꯠꯀꯤ ꯈꯣꯠꯄꯗꯣ ꯗꯥꯎ ꯌꯦꯡꯉꯒ ꯗꯥꯎ ꯌꯦꯡꯉꯒꯗꯤ ꯈꯣꯠꯇꯕ ꯅꯠꯇꯦꯗꯅ ꯏꯁꯥꯒꯤ ꯑꯍꯩꯕꯗ ꯑꯗꯣ ꯍꯣꯠꯂꯒ ꯈꯣꯠꯇꯣꯏ ꯅꯠꯇ꯭ꯔꯥ
ꯎꯝ
ꯕꯅ ꯑꯩꯗꯤ ꯗꯥꯎ ꯗꯥꯎ ꯗꯥꯎ ꯄꯨꯁꯜꯂꯛꯄꯗ ꯑꯩ ꯁꯨꯡꯃꯌꯥ ꯌꯥꯅꯤꯡꯗꯦꯕ ꯈꯪꯕ꯭ꯔꯥ ꯍꯣꯏ ꯅꯪ ꯍꯥꯏꯗꯤ ꯍꯗꯦ ꯄꯁ ꯍꯗ ꯅꯥꯏꯟꯇꯤ ꯅꯥꯏꯟ ꯄꯥꯔꯁꯦꯟ ꯀꯩ ꯋꯥꯟ ꯄꯥꯔꯁꯦꯟ ꯗꯥꯎ ꯍꯥꯏꯕꯒꯤ ꯋꯥꯅꯤꯀꯣ ꯑꯗꯨ ꯇꯝꯅ ꯃꯗꯥꯗꯦꯟꯗꯤ ꯃꯤ ꯍꯔ ꯍꯥꯏꯕꯁꯨ ꯇꯩꯕ ꯑꯗ ꯈꯪꯗꯦꯉꯣ ꯀꯃꯥꯏ ꯇꯧꯕꯅ
ꯅ ꯀꯩ ꯍꯥꯏꯔꯝꯃꯤ ꯈꯪꯉꯕ꯭ꯔꯥ ꯃꯩꯖꯥꯒ ꯑꯩꯈꯣꯏ ꯋꯥꯔꯤ ꯁꯥꯟꯅꯕꯗ ꯁꯗꯟꯗ ꯍꯥꯏꯕ ꯑꯩꯈꯣꯏꯅ ꯁꯗꯟ ꯅꯪꯅ ꯗꯣꯛꯇꯔ ꯑꯣꯏꯔꯒ ꯊꯣꯛꯂꯛꯑꯒ ꯃꯖꯌꯥꯅꯦ ꯎꯂꯦꯅꯥꯅꯦ ꯑꯩꯈꯣꯏ ꯍꯨꯝꯅ ꯀꯩꯅꯣ ꯇꯧꯗꯣꯏꯅꯤ ꯒ꯭ꯔꯦꯖꯨꯁ ꯆꯜ ꯂꯣꯏꯔꯦꯅ ꯗꯤꯒ꯭ꯔꯤ ꯃꯆꯥꯗꯨꯣ ꯄꯥꯏꯔꯒ ꯀꯩꯗꯧꯗꯣꯏꯅꯣ ꯈꯪꯗꯅ ꯀꯣꯛ ꯏꯐꯥ ꯚꯥꯔꯠ ꯆꯦꯟꯗꯣꯏꯅꯤꯅ ꯍꯥꯏꯕꯀꯣ ꯑꯗꯨꯒ ꯁꯗꯟꯅ ꯀꯩ ꯍꯥꯏꯔꯀꯦꯕ ꯀꯗꯥꯏꯗꯒꯤꯅꯣꯃꯤ ꯅꯣꯏ ꯍꯥꯏꯗꯨꯕ ꯆꯦꯗꯤꯤ ꯄꯥꯂꯤꯀꯥꯗꯣ ꯍꯧꯖꯤꯛꯐꯥꯎ ꯐꯥꯎꯗ꯭ꯔꯤꯕ ꯌꯦꯡꯉꯣ ꯁꯥꯔ ꯍꯣꯏꯅ ꯑꯗꯨꯝ ꯍꯌꯦꯟꯅ ꯊꯥꯒꯠꯂꯤꯗꯣ ꯑꯗꯒꯤ ꯈꯟꯗꯣꯏꯁꯤꯁꯨ ꯊꯥꯒꯗꯧ ꯃꯤꯁꯤꯅ ꯃꯌꯥꯝ ꯑꯃ ꯑꯗꯩ ꯑꯩꯈꯣꯏ ꯃꯅꯤꯄꯨꯔꯗꯩ ꯈꯟꯗꯣꯏ ꯃꯤ ꯆꯍꯨꯝꯂꯛ ꯀꯩꯅꯣꯝꯈꯛꯇ ꯈꯟꯕꯅꯦꯕ
ꯎꯝ ꯀꯩꯝ ꯁꯤꯣ
ꯍꯥꯥ
ꯀꯦꯟꯁꯤꯗ
ꯍꯣꯏ ꯍꯣꯏ ꯍꯣꯏ ꯑꯗꯨ ꯗ ꯀꯗꯥꯏꯗꯒꯤ ꯑꯗ ꯈꯜꯂꯛꯇꯣꯏꯁꯤꯗꯤ ꯌꯥꯝ ꯀꯩꯅꯣ ꯇꯧꯕ ꯃꯤꯅꯦ ꯑꯩꯈꯣꯏꯒꯗꯤ ꯏꯁ ꯈꯟꯕꯨ ꯈꯜꯂꯨꯗ꯭ꯔꯦꯅ ꯃꯥꯁꯦ ꯍꯥꯏꯌꯦꯕꯀꯣ ꯑꯗ ꯀꯩꯒꯤꯗꯅꯣ ꯃꯥꯗꯣ ꯍꯧꯖꯤꯛ ꯑꯉꯥꯡꯒꯤ ꯑꯣꯖꯥ ꯑꯣꯏꯅ ꯄꯦꯟꯠ ꯍꯣꯝ ꯀꯩꯅꯣ ꯂꯩ ꯑꯣꯏ ꯍꯥꯏꯗꯅ ꯑ ꯋꯥꯔꯗꯦꯟ ꯑꯣꯏꯅ ꯅꯣꯡꯃ ꯑꯩꯅ ꯃꯥꯗꯣ ꯑꯩꯒ ꯀꯣꯜ ꯇꯧꯔꯛꯄꯗꯣ ꯋꯥꯔꯤ ꯁꯥꯟꯅꯕꯗ ꯑꯩꯅ ꯑꯣꯖꯥꯕꯨ ꯅꯨꯡꯉꯥꯏꯕꯤꯔꯤꯕꯣ ꯑꯣꯖꯥ ꯃꯐꯝꯗ ꯑꯗꯨꯝ ꯑꯣꯟꯊꯒꯦ ꯈꯜꯂꯕꯣꯅ ꯍꯥꯏꯕꯀꯣ
ꯎꯝ
ꯃꯦꯅ ꯍꯥꯏꯔꯛꯏꯗꯥꯅꯦ ꯃꯥꯗꯣꯏꯅꯦ ꯀꯉꯣꯟꯗ
ꯍ
ꯑꯗꯨꯒ ꯑꯩꯅ ꯀꯔꯤꯅꯣ ꯕꯖꯥꯔ ꯈꯪꯉꯗꯤ ꯑꯩ ꯈꯪꯉꯃꯤꯅ ꯍꯥꯏꯕꯀꯣ ꯃꯔꯖꯤ ꯑꯈꯥꯡꯒ ꯈꯪꯉꯝꯃꯦ ꯑꯗꯨꯗꯤ ꯎꯂꯦꯅꯥꯁꯨ ꯈꯪꯉꯝꯃꯅꯤ ꯃꯥ ꯇꯅꯦ ꯑꯩꯅ ꯈꯪꯉꯝꯃꯅꯤ ꯍꯥꯏꯕꯀꯣ ꯑꯗ ꯃꯥꯅꯦ ꯃꯤꯁꯣꯏꯅꯗꯤ ꯍꯥꯏꯒꯅꯨꯀꯣ ꯑꯩ ꯀꯥꯏꯖꯩꯌꯦ ꯃꯥ ꯍꯥꯏꯅꯦ
ꯑꯁ ꯑꯩꯗꯤ ꯁꯥꯏꯗꯔꯁꯕꯝꯗꯗꯤꯦ ꯌꯥꯝ ꯅꯨꯡꯉꯥꯏꯇꯦ ꯕꯣꯔꯤꯁꯁꯨ ꯅꯨꯡꯉꯥꯏꯇꯦꯗꯣ ꯍꯥꯏꯔꯨꯔꯗꯤ ꯑꯩꯅꯉꯛꯄ ꯉꯥꯡꯉꯝꯃꯣꯏ ꯑꯩꯗꯤ ꯕꯣꯔꯤꯁꯇ ꯅꯣꯡꯃ ꯌꯥꯝꯅ ꯀꯔꯤ ꯍꯣꯏ ꯁꯦꯌꯔ ꯇꯧꯖꯔꯕꯅꯦꯀꯣ ꯋꯥꯔꯤꯗꯣ
ꯎꯝ
ꯑꯣ ꯈꯕꯛ ꯄꯩꯁꯥ ꯄꯥꯏꯗꯕꯁ ꯑꯁ ꯑꯁꯤꯉꯣ ꯑꯩ ꯍꯧꯖꯤꯛ ꯈꯜꯂꯤ ꯌꯦꯡꯉꯣ ꯑꯩꯈꯣꯏꯗꯤ ꯕꯦꯠꯁꯦꯐꯝꯁꯦ ꯈ꯭ꯋꯥꯏꯗꯒꯤ ꯄꯩꯁꯥ ꯄꯥꯏꯗꯕ ꯃꯆꯥ ꯃꯁꯨ ꯍꯥꯏꯔꯗꯤ ꯑꯩꯈꯣꯏ ꯕꯦꯠ ꯁꯦꯀꯦꯟ ꯕꯦꯠꯁꯦ ꯑꯣꯏ ꯃꯥꯜꯂꯦꯗ
ꯃꯥꯅ ꯁꯦꯀꯦꯟ ꯕꯦꯜꯁꯦ ꯄꯩꯁꯥ ꯄꯥꯏꯗꯦ
ꯄꯩꯁꯥ ꯄꯥꯏꯔꯤꯁ ꯑꯃꯅꯤ ꯈꯛꯇꯅꯤꯀꯣ ꯄꯥꯏꯗꯦ ꯍꯥꯏꯔꯁꯨ ꯥꯏꯗꯧꯕ ꯅꯠꯇꯕ
ꯅꯠꯇꯕ ꯑꯗꯨꯝ ꯃꯤꯗꯜ ꯀ꯭ꯂꯥꯁ ꯍꯥꯏꯇꯥꯔꯦ ꯃꯤꯗꯜ ꯀ꯭ꯂꯥꯁꯅꯦ ꯅꯝꯕ
ꯎꯝ
ꯑꯗꯨꯝ ꯃꯃꯥꯡꯒꯤ ꯕꯦꯖ ꯐꯥꯔꯁ ꯕꯦꯖ ꯑꯗꯩ ꯍꯟꯗꯛꯀꯤ ꯑꯩꯈꯣꯏꯒꯤ ꯃꯊꯪꯒꯤ ꯊꯥꯔꯠ ꯕꯦꯖꯇꯨꯁꯨ ꯃꯣꯏꯗꯤ ꯑꯗꯨꯝ ꯔꯦꯟꯁ ꯑꯗ ꯂꯣꯏꯅ ꯄꯩꯁꯥꯗꯣ ꯄꯥꯏꯌꯦꯕ
ꯀꯣꯏ ꯈꯪꯗ ꯐꯗꯤ ꯌꯥꯕ ꯉꯕꯅ ꯀꯃꯥꯏꯅ ꯇꯧ ꯀꯔꯤ ꯇꯧꯔꯖꯥꯠꯅꯣ
ꯑꯗꯨꯅꯤꯅꯦ ꯑꯣ ꯏꯃꯥ ꯃꯥꯟꯗ ꯅꯨꯄꯥꯥꯒꯣꯂꯦ
ꯑꯗꯨ ꯄ ꯄꯈ
ꯎꯝ
ꯏꯁ ꯃꯥꯁꯦ ꯏꯔꯥꯡ ꯌꯥꯎꯋꯕ ꯈꯪꯉꯤꯗ
ꯍꯥꯥ
ꯏꯔꯥꯡꯕꯨꯗꯤ ꯑꯃꯝ ꯌꯥꯎꯈꯤꯕꯅꯦꯗ ꯁꯥꯔ ꯍꯣꯏ ꯑꯣꯏꯅ ꯊꯥꯖꯕ ꯌꯦꯡꯅꯤꯡꯕꯒꯤ ꯑꯃ ꯍꯥꯏ ꯁ꯭ꯀꯨꯜꯗ ꯀꯣꯏꯔꯛꯇꯕꯩ ꯋꯥꯅꯤꯗ
ꯃꯥꯅꯦ ꯃꯥꯅꯦ ꯑꯗꯨꯝ ꯌꯥꯎꯗꯤ ꯌꯥꯎꯋꯦ ꯈꯪꯉꯦ
ꯑꯣꯗꯨ ꯃꯤꯉꯨꯗꯤ ꯑꯣꯏꯕ
ꯍꯣꯏ ꯍꯣꯏ ꯍꯣꯏ ꯍꯥꯏꯗꯤ ꯑꯃꯗ ꯀꯛ ꯑꯃꯗ ꯀꯛꯇꯣ ꯃꯥ ꯇꯨꯃꯤꯟꯅ ꯂꯩꯕꯤꯗꯣ
ꯑꯁ ꯌꯥꯝ ꯍꯩꯌꯦꯕ ꯑꯉꯥꯡꯁꯨ ꯂꯩ ꯊ
ꯑꯣ ꯑꯃꯨꯛ ꯇꯧꯔꯛꯀꯦꯀꯣ